ꯎ
ꯍꯜꯂꯣ
ꯔꯝ ꯔꯥꯐ
ꯑ
ꯆꯥꯛ ꯆꯥꯔꯔꯕꯣ
ꯆꯥꯛ ꯆꯥꯁꯨꯌꯦ
ꯀꯟꯖꯥꯡ ꯊꯣꯡꯉꯕ ꯆꯥꯛꯇꯤ ꯊꯣꯡꯉꯕꯣ
ꯆꯥꯛ ꯊꯣꯡꯉꯦ ꯍꯤꯟꯖꯥꯡ ꯊꯣꯡꯗ꯭ꯔꯤ ꯇꯥꯡꯈꯣ ꯉꯧꯒꯦ ꯇꯧꯕꯅꯦ
ꯀꯥꯡꯍꯧ ꯇꯪꯪꯂꯣ ꯑꯇꯩꯗꯤ ꯊꯣꯡꯉꯔꯣꯏꯗ꯭ꯔꯣ
ꯑꯇꯩꯁꯦ ꯑꯃ ꯏꯔꯣꯟꯁꯤꯒ ꯇꯧꯕꯅꯦ
ꯍꯣꯏꯅꯦ ꯆꯥꯛ ꯆꯥꯕ ꯂꯣꯏꯔꯦ
ꯑꯣ ꯑꯩ ꯁꯥꯗ꯭ꯔꯤꯗ ꯁꯨꯝ ꯇꯧꯔꯝꯕꯅꯦ
ꯑꯩꯈꯣꯏꯗꯤ ꯉꯁꯥꯏ ꯊꯣꯡꯕꯒꯤ ꯏꯟꯁꯥꯡꯗꯣ ꯈꯔ ꯂꯦꯝꯃꯦꯅ ꯁꯤꯂꯥꯅ ꯆꯝꯐꯨꯠ ꯇꯧꯔꯒ ꯌꯦꯔꯨꯝ ꯑꯃ ꯉꯧꯔꯒ ꯑꯗꯨꯃꯥꯏꯅ ꯑꯣꯏꯅ ꯆꯥꯡꯉꯤ
ꯑꯩ ꯏꯊꯟꯗ ꯉꯥꯏꯕꯁꯤꯗ ꯇꯜꯂꯒ ꯆꯥꯕ ꯉꯥꯛꯇꯪ ꯂꯩꯔ ꯆꯥꯔꯒꯦꯅ ꯇꯧꯕꯅꯤ
ꯏꯟꯗꯤꯔꯥꯗꯤ ꯆꯥꯔꯔꯣꯏ ꯍꯥꯏꯕ꯭ꯔꯣ
ꯃꯥꯁꯨ ꯂꯥꯏꯔꯤꯛ ꯇꯧꯍꯧꯕꯅꯦ ꯑꯗꯨ ꯂꯣꯏꯔ ꯆꯥꯅꯤ ꯍꯥꯏꯍꯧꯕꯅꯦ
ꯂꯥꯏꯔꯤꯛ ꯌꯥꯝ ꯄꯥꯅꯈ꯭ꯔꯦꯅꯦ
ꯎꯝ ꯑꯦꯁꯥꯏꯟꯃꯟꯅꯣ ꯀꯩꯌꯣ ꯊꯕꯛ ꯈꯔ ꯆꯤꯜꯂꯦ ꯍꯟꯇꯛꯇꯤ
ꯑꯦꯁꯥꯏꯟꯦꯟꯔꯝ ꯃꯈꯥꯟꯐꯧꯗ ꯄꯤꯤꯁꯟꯗꯣꯏꯅꯣ
ꯗ ꯇꯦꯟ ꯍꯥꯏꯕꯅꯦ ꯑꯩꯈꯣꯏ ꯐꯤꯜ ꯚꯤꯖꯤꯠ ꯆꯠꯂꯨꯕꯒꯤꯁꯨ ꯑꯗꯨꯅ ꯑꯩꯈꯣꯏ ꯚꯦꯀꯦꯁꯟ ꯗꯦꯠ ꯐꯤꯐꯇꯤꯟꯗꯩ ꯄꯤꯔꯅꯤꯕ ꯑꯗꯨ ꯄꯤ ꯂꯣꯏꯕꯒꯤ ꯗꯦꯠ ꯐꯥꯏꯚꯇ ꯀꯥꯔꯛꯄ ꯀꯥꯟꯗꯗ ꯁꯝꯃꯤꯠ ꯇꯧ ꯍꯥꯏꯕ ꯑꯗꯨꯗ ꯑꯅꯤꯃꯗꯤ ꯋꯥꯠꯂꯤꯌꯦ ꯑꯅꯤꯗꯨꯅ ꯗꯦꯠ ꯇꯦꯟꯐꯧ ꯃꯅꯨꯡꯗ ꯁꯃꯤꯠ ꯇꯧꯔꯛꯑꯣꯅ ꯍꯥꯏꯕ ꯑꯗꯨꯗꯩ ꯀꯟꯅ ꯁꯤꯟꯗꯕꯅ ꯂꯥꯞꯅꯔꯤꯦ
ꯅꯣꯏ ꯐꯤ ꯄꯤꯖꯦ ꯆꯠꯂꯨꯕꯗꯨꯗꯤ ꯅꯨꯡꯉꯥꯏꯕ ꯀꯗꯥꯏꯗ ꯆꯠꯈꯤ
ꯅꯨꯡꯉꯥꯏ ꯑꯣꯜ ꯑꯦꯖ ꯍꯣꯝ ꯑꯃꯗ ꯆꯠꯂꯦ ꯑꯗꯨꯒ ꯑꯗꯨ ꯂꯣꯏꯔꯒ ꯊꯥꯡꯒꯗ ꯑꯃꯨꯛ ꯀꯣꯏꯕ ꯆꯠꯂꯦ ꯍꯤ ꯇꯣꯡꯉꯛꯑꯦ ꯅꯨꯡꯉꯥꯏꯔꯦ ꯑꯗꯒꯤ ꯆꯥꯛ ꯏꯁꯤꯡ ꯇꯣꯏꯁꯤꯜꯂꯝꯃꯦꯦ ꯑꯗ ꯑꯗꯨ ꯆꯥ ꯂꯣꯏꯔꯒ ꯑꯃꯨꯛ ꯊꯥꯡꯒꯒꯤ ꯐꯣꯛ ꯂꯣꯔ ꯃ꯭ꯌꯨꯖꯤꯝꯗ ꯑꯃꯨꯛ ꯆꯪꯉꯦ ꯑꯗꯨ ꯆꯪ ꯐꯣꯇꯣ ꯀꯩꯀꯥ ꯈꯔ ꯅꯝꯃꯛꯑꯦ ꯑꯗꯩ ꯁꯦꯟꯗ꯭ꯔꯥꯗ ꯑꯃꯨꯛ ꯃꯣꯏꯒꯤ ꯕꯖꯥꯔ ꯃꯆꯥ ꯂꯩꯕ ꯇꯣꯏꯊꯦꯜ ꯃꯆꯥ ꯂꯩ ꯄꯣꯠ ꯆꯩꯩ ꯑꯃꯨꯛ ꯇꯔꯕꯨ ꯀꯩꯀꯥ ꯈꯔ ꯂꯩꯔꯛꯑꯦ ꯑꯗꯨꯃ ꯑꯗꯨꯗꯨꯕꯥꯏꯗ ꯑꯗꯨꯝ ꯂꯣꯏꯔꯦ
ꯆꯥꯛ ꯌꯦꯟꯁꯥꯡꯗꯨꯗꯤ ꯀꯃꯥꯏ ꯁꯤꯜꯂꯝꯒꯦ ꯍꯥꯎꯕ꯭ꯔꯣ ꯀꯔꯤ ꯀꯔꯤ ꯃꯊꯦꯜ ꯁꯤꯜꯂꯝꯒꯦ
ꯍꯥꯎꯋꯦ ꯂꯐꯨ ꯏꯔꯣꯟꯕ ꯑꯃꯅꯦ ꯄꯥꯠꯀꯤ ꯉꯥ ꯊꯣꯡꯕ ꯑꯃꯅꯦ ꯑꯗꯒꯤ ꯃꯀꯣꯛ ꯃꯔꯨ ꯍꯕ ꯑꯗꯒꯤ ꯆꯝꯐꯨꯠ ꯑꯗꯨꯃꯥꯏꯅ ꯁꯤꯜꯂꯝꯃꯦ ꯍꯥꯎꯋꯦ ꯌꯥꯝꯅ
ꯅꯣꯏ ꯀ꯭ꯂꯥꯁ ꯈꯛꯇ ꯆꯠꯂꯤꯔꯣ ꯅꯠꯇ꯭ꯔꯒ ꯑꯇꯣꯞꯄ ꯗꯤꯄꯥꯔꯠꯃꯦꯟꯒꯤꯩꯁꯨ ꯌꯥꯎꯕ꯭ꯔꯣ
ꯑꯩꯈꯣꯏ ꯗꯤꯄꯥꯔꯠꯃꯦꯟ ꯃꯅꯤꯄꯨꯔꯤ ꯗꯤꯄꯥꯔꯠꯃꯦꯟ ꯈꯛꯇꯅꯦꯕ ꯆꯠꯂꯤꯁꯦ ꯑꯗꯣ ꯑꯩꯈꯣꯏ ꯍꯧꯖꯤꯛꯁꯨ ꯑꯃꯨꯛ ꯑꯩꯈꯣꯏꯒꯤ ꯀ꯭ꯂꯥꯁꯇꯤ ꯂꯣꯏꯁꯤꯜꯂꯛꯇꯣꯔꯦ ꯁꯦꯀꯦꯟ ꯁꯦꯃꯤꯁꯇꯔꯒꯤ ꯑꯗꯣ ꯂꯣꯏꯗ꯭ꯔꯤꯉꯩꯁꯤꯗ ꯑꯃꯨꯛ ꯁꯤꯅꯤꯌꯔꯈꯩꯒꯤ ꯐꯤꯌꯔꯋꯦꯜ ꯇꯧꯗꯅꯕꯗ ꯀꯟꯗ ꯗꯦꯠ ꯁꯚꯦꯟꯇꯤꯟꯗ ꯐꯤꯌꯔꯋꯦꯜ ꯇꯧꯗꯣꯏꯅꯤ
ꯎꯝ ꯐꯦꯜ ꯇꯧꯕꯗꯤ ꯃꯣꯏꯗꯤ ꯃꯣꯏꯒꯤꯗꯤ ꯀ꯭ꯂꯥꯁ ꯀꯩꯀꯩ ꯂꯣꯏ ꯂꯣꯏꯈ꯭ꯔꯕꯣ
ꯑꯥꯎ ꯃꯣꯏꯒꯤ ꯂꯣꯏꯈ꯭ꯔꯦ ꯑꯗꯣ ꯍꯧꯖꯤꯛ ꯃꯣꯏ ꯑꯦꯛꯖꯥꯝ ꯇꯧꯔꯤꯕ ꯐꯣꯔꯠ ꯁꯦꯃꯤꯁꯇꯔꯒꯤ ꯑꯗꯨ ꯂꯣꯏꯕꯒ ꯐꯤꯔꯋꯦꯜ ꯄꯤꯔꯒ ꯀꯥꯏꯅꯔꯅꯤ ꯑꯩꯈꯣꯏꯅꯕꯨ ꯁꯤꯦꯅꯤꯌꯔ ꯑꯣꯏꯔ ꯂꯩꯍꯧꯔꯅꯤ ꯑꯗꯨꯝꯕꯅ ꯇꯧꯔꯦ ꯄꯩꯁꯥ ꯈꯥꯏꯅꯕꯒꯤ ꯗꯦꯠ ꯏꯂꯚꯦꯟ ꯐꯥꯎꯒꯤ ꯃꯅꯨꯡꯗ ꯂꯥꯁꯇꯤꯡ ꯑꯣꯏꯌꯦ ꯑꯗꯨꯒ ꯄꯩꯁꯥ ꯄꯤꯁꯤꯜꯂꯒ ꯗꯦꯠ ꯁꯚꯦꯟꯇꯤꯟꯗ ꯁꯤꯟꯒꯗꯕ ꯚꯦꯀꯦꯁꯟ ꯀꯥꯟ ꯀꯩꯅꯣ ꯇꯧꯔꯒꯗꯤ ꯄꯤꯔꯒꯗꯤ ꯔꯦꯟꯇ ꯂꯩꯕ ꯍꯣꯁꯇꯦꯜꯗ ꯂꯩꯕ ꯀꯩꯗꯣ ꯃꯌꯨꯝ ꯃꯌꯨꯝ ꯆꯠꯂ ꯂꯦꯡꯕꯅꯤꯗ ꯑꯗꯨꯗꯤꯦ ꯇ ꯊꯣꯛꯑꯁꯦ ꯇꯧꯔꯒ
ꯐꯔꯦ ꯑꯗꯨꯣ ꯅꯪ ꯉꯟꯅ ꯇꯧꯊꯣꯛꯈꯤꯕꯗꯨꯅ ꯈꯜꯂꯔꯗꯤ ꯑꯃꯨꯛꯀ ꯑꯅꯧꯕ ꯔꯥꯑꯅꯤ
ꯑꯥꯎ ꯇꯧꯕꯕꯨ ꯂꯥꯛꯄꯗ ꯇꯧꯗꯣꯏꯗꯤ ꯑꯩꯈꯣꯏꯒꯤ ꯑꯃ ꯑꯃꯨꯛ ꯂꯣꯏꯔꯒ ꯑꯃꯃꯨꯛ ꯇꯤꯆꯔꯁ ꯗꯦ ꯑꯃꯨꯛ ꯂꯥꯛ ꯑꯃꯃꯨꯛ ꯂꯥꯛ ꯑꯗꯨꯝ ꯑꯗꯨꯝ
ꯃꯊꯪ ꯃꯊꯪ ꯆꯠꯅꯈꯤꯕꯗꯒꯤ ꯑꯣꯏꯗꯣꯏꯅꯤ
ꯍꯣꯏ ꯏꯆꯦ ꯍꯧꯗꯤ ꯀꯩ ꯌꯦꯟꯖꯥꯡ ꯆꯥꯔꯕ
ꯑꯣ ꯑꯩ ꯉꯁꯥꯏ ꯍꯥꯏꯕꯗꯣ ꯆꯝꯐꯨꯠ ꯀꯩꯀꯩ ꯑꯣꯏꯅ ꯐꯨꯠꯂꯒ ꯆꯥꯔꯦ ꯆꯝꯐꯨꯠꯅꯦ ꯌꯦꯩꯔꯨꯝ ꯉꯧꯔꯒ ꯉꯁꯥꯏꯒꯤ ꯌꯦꯟꯖꯥꯡ ꯑꯔꯦꯝꯕꯁꯤꯡꯗꯣ ꯑꯌꯨꯛꯀꯤ ꯏꯟꯁꯥꯡ ꯗꯒꯤ ꯀꯥꯡꯍꯧ ꯀꯩꯀꯩ ꯂꯩꯕꯁꯤꯡꯗꯨꯒ ꯆꯥꯃꯤꯟꯅꯔꯦ
ꯑꯣ
ꯁꯨꯇꯤ ꯉꯁꯤꯗꯤ ꯕꯟ ꯂꯩꯕꯁꯦ ꯅꯨꯡꯉꯥꯏꯕ꯭ꯔꯥ
ꯍ ꯑꯗꯨꯒꯒ ꯑꯗꯨ ꯑꯗꯨꯝ ꯏꯆꯦ ꯍꯣꯏꯒꯤ ꯑꯦꯛꯖꯥꯝꯗꯤ ꯀꯔꯝ ꯀꯥꯟꯗꯗꯒꯤ ꯇꯧꯗꯣꯏꯅꯣꯕ
ꯑꯩꯈꯣꯏ ꯑꯦꯛꯖꯥꯝꯗꯣ ꯅꯦꯠꯁ ꯑꯦꯛꯖꯥꯝꯗꯤ ꯗꯦꯠ ꯇ꯭ꯋꯦꯟꯇꯤ ꯇꯨꯗꯒꯤ ꯇꯧꯒꯗꯕꯅꯦꯕꯀꯣ ꯑꯗꯣ ꯗꯦꯠ ꯑꯩꯈꯣꯏꯒꯤꯗꯣ ꯗꯦꯠ ꯇ꯭ꯋꯦꯟꯇꯤ ꯅꯥꯏꯟꯗ ꯇꯥꯕꯅꯦ ꯑꯗꯨ ꯃꯃꯥꯡꯗ ꯏꯃꯥꯟꯅꯕꯤ ꯂꯨ ꯊꯣꯡꯕꯁꯨ ꯑꯃꯨꯛ ꯇꯥꯁꯜꯂꯦ
ꯆꯠꯇꯣꯢꯔꯣ ꯅꯪꯗꯤ
ꯂꯨꯍꯣꯡꯕꯁꯦ ꯆꯠꯁꯤꯔꯥ ꯆꯠꯂꯨꯁꯤꯔꯥ ꯍꯥꯏꯅ ꯈꯜ ꯂꯩꯔꯕꯅꯦ ꯑꯦꯛꯖꯥꯝ ꯃꯃꯥꯡꯗꯒ ꯇꯥꯁꯟꯕꯁꯤꯗ ꯍꯩꯖꯤꯡꯕꯣꯠ ꯅ ꯅꯠꯇꯔꯒ ꯂꯨꯍꯣꯡꯕ ꯑꯃꯗꯤ ꯆꯠꯅꯤꯡꯕꯅꯦꯕ ꯑꯗꯣ ꯂꯨꯍꯣꯡꯕ ꯆꯠꯁꯤꯔꯥ ꯍꯥꯏꯖꯤꯡꯕꯣꯠ ꯆꯠꯁꯤ ꯑꯗꯨꯅ ꯑꯃ ꯑꯃꯃꯨꯛ ꯑꯁꯣꯝꯗ ꯁꯤ ꯍꯣꯡꯗ꯭ꯔꯤꯉꯩꯗ ꯍꯥꯟꯅ ꯑꯃ ꯍꯣꯡꯈ꯭ꯔꯦꯕ ꯑꯗꯣ ꯃꯥꯒꯤ ꯗꯤ ꯂꯨꯍꯣꯡꯕꯅꯦ ꯍꯩꯗꯤꯤꯡ ꯄꯣꯠꯂ ꯆꯠꯂꯦꯕꯀꯣ ꯑꯗ ꯍꯧꯖꯤꯛ ꯀꯤꯗꯨꯗ ꯑꯃꯨꯛꯀ ꯑꯃꯇꯪ ꯆꯠꯂꯗꯤ ꯅꯨꯡꯉꯥꯏꯗꯧ ꯃꯥꯟꯗ꯭ꯔꯒ ꯂꯨꯍꯣꯡꯕꯒ ꯍꯩꯖꯤꯡꯕꯥꯎꯒ ꯆꯠꯅꯕ ꯍꯣꯠꯅꯕꯗ ꯑꯦꯛꯖꯥꯝꯒ ꯅꯛꯁꯜꯂꯛꯄꯁꯤꯗ ꯒ꯭ꯌꯥꯟ ꯇꯥꯗꯗꯅ ꯂꯩꯔꯕꯝꯅꯤ
ꯋꯥ
ꯏꯃꯥꯟꯅꯕꯤꯁꯤꯅ ꯈꯨꯔꯥꯏꯗꯩ ꯑꯣꯏꯗꯣꯏꯅꯦꯕꯀꯣ ꯑꯗꯨꯒ ꯃꯥꯏ ꯄꯥꯝꯕ ꯌꯨꯝꯁꯤꯅ ꯀꯩꯅꯣꯗ ꯁꯒꯣꯜꯕꯟꯗ ꯑꯣꯏꯗꯣꯏꯕ ꯗꯦꯠ ꯁꯕꯦꯟꯇꯤꯟꯗꯅ ꯍꯩꯖꯤꯡꯕ ꯇꯥꯔꯒ ꯗꯦꯠ ꯅꯥꯏꯟꯇꯤꯟꯗ ꯂꯨꯍꯣꯡꯕ ꯑꯣꯏꯗꯣꯏꯅꯦꯕ ꯃꯥꯏꯗꯣ
ꯑꯕ ꯆꯠꯇ꯭ꯔꯗꯤ
ꯑꯗꯨꯅꯦ ꯑꯃ ꯆꯠꯂꯒ ꯑꯃ ꯆꯠꯇ꯭ꯔꯥ ꯑꯗꯨꯃꯥꯏꯅ ꯇꯧꯔ ꯅꯨꯡꯉꯥꯏꯔꯔꯣꯏꯅ ꯂꯩꯔ ꯑꯩꯈꯣꯏꯗꯣ ꯍꯥꯟꯅ ꯀꯣꯂꯦꯖꯇꯒꯤꯁꯨ ꯄꯨꯜꯂꯛꯑꯦꯕ ꯃꯥꯗꯣ
ꯑꯥ
ꯑꯗꯨꯒ ꯑꯦꯝ ꯑꯦꯗꯁꯨ ꯄꯨꯜꯂꯕ ꯑꯗꯣ ꯑꯗꯨꯝ ꯐꯖꯅ ꯄꯨꯜꯂꯛꯄ ꯑꯣꯏꯕꯅꯤꯅ ꯆꯠꯇꯕꯗꯣ ꯑꯃꯨꯛ ꯅꯨꯡꯉꯥꯏꯇ꯭ꯔꯕ ꯁꯨꯃꯥꯏꯅ ꯑꯣꯏꯅ ꯂꯩꯔ ꯈꯪꯗꯦ ꯑꯗꯨꯒꯤ ꯃꯃꯥꯡꯗꯁꯨ ꯑꯩꯈꯣꯏ ꯏꯄꯨ ꯑꯃꯒꯤ ꯗꯦꯠ ꯐꯣꯔꯇꯤꯟꯗ ꯃꯥꯒꯤ ꯂꯥꯏꯔꯤꯛ ꯐꯣꯡꯕꯁꯨ ꯂꯩꯕꯅꯦꯕ
ꯑꯣ ꯂꯔꯤ ꯐꯣꯡꯕ ꯆꯠꯇꯣꯏ ꯑꯗꯨꯗꯤ
ꯏꯄꯨꯗꯣ ꯑꯩꯒ ꯌꯥꯝꯅ ꯅꯛꯅꯅ ꯄꯨꯟꯕꯗꯣ ꯍꯥꯏꯕꯗꯤ ꯑꯩꯒꯤ ꯔꯤꯁꯔꯁ ꯇꯧꯕ ꯀꯥꯟꯗ ꯑꯗꯨꯝ ꯃꯥꯅ ꯃꯇꯦꯡ ꯄꯥꯡꯕꯤꯗꯅ ꯈꯣꯠꯄꯤꯗꯅ ꯇꯧꯕꯅꯦꯕ ꯑꯣ ꯃꯥꯒꯤ ꯂꯥꯏꯔꯤꯛ ꯑꯣ ꯗꯦꯠ ꯐꯣꯔꯇꯤꯟꯗ ꯐꯣꯡꯒꯅꯤ ꯂꯥꯛꯑꯣꯅ ꯍꯥꯏꯔꯛꯄ ꯑꯗꯨ ꯆꯠ ꯁꯤ ꯅꯨꯡꯉꯥꯏꯗꯧ ꯃꯥꯟꯗ꯭ꯔꯕ
ꯍꯣꯏ ꯑꯦꯛꯖꯥꯝ ꯃꯌꯥꯁꯤ ꯂꯣꯏꯅ ꯐꯪꯖꯟꯅꯔꯦꯅꯦ ꯏꯆꯦꯒꯤꯁꯦ
ꯎꯝ ꯄꯩꯁꯥ ꯃꯌꯥꯗꯤꯦ ꯂꯣꯏ ꯐꯪꯖꯟꯅꯅꯤ ꯑꯗꯨꯒ ꯏꯃꯥꯒꯤ ꯑꯣꯄꯔꯦꯁꯟ ꯇꯧꯈꯤꯕ ꯑꯣ ꯅꯍ ꯑꯃꯨꯛ ꯆ
ꯑꯣ ꯑꯣ
ꯑꯗꯨꯗꯨꯒꯤꯁꯨ ꯑꯦꯦꯠ ꯇ꯭ꯋꯦꯟꯇꯤꯁꯤꯗ ꯆꯦꯛꯑꯞꯇꯣ ꯑꯗꯨꯗ ꯑꯃꯨꯛ ꯇꯥꯁꯜꯂꯦ
ꯑ ꯍꯟꯗꯛꯀꯤ ꯊꯥꯁꯦ ꯁꯪꯗꯕ ꯔꯅꯤꯅꯦ
ꯃꯥ ꯍꯟꯗꯛꯀꯤ ꯊꯥꯁꯤꯗ ꯄꯨꯜꯂꯞ ꯍꯦꯛ ꯇꯥꯁꯂꯦ ꯍꯥꯟꯅꯅꯁꯨ ꯇꯥꯗꯦ ꯍꯧꯖꯤꯛ ꯂꯣꯏꯔꯝꯗꯥꯏꯁꯤꯗ ꯄꯔꯦꯡ ꯄꯔꯦꯡ ꯍꯦꯛꯇ ꯂꯥꯥꯁꯂ
ꯗꯦꯠ ꯁꯤꯛꯁꯇꯤꯟꯗ ꯕꯥꯔꯗꯦꯅꯤ ꯂꯥꯛꯑꯣ ꯁꯪꯉꯣꯏꯗꯣꯏꯔꯣ
ꯁꯪꯅꯤ ꯄꯨꯟꯅ ꯍꯦꯛꯇ ꯇꯧꯔꯁꯤ ꯃꯊꯪ ꯃꯊꯪ ꯍꯦꯛꯇ ꯌꯥꯎꯔꯗꯕꯅꯤ
ꯑꯗꯨ ꯀ꯭ꯔꯤꯕ
ꯕꯥꯔꯗꯦꯒꯤ ꯀꯣꯏꯕ ꯆꯠꯂꯣꯏꯗ꯭ꯔꯣ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
ꯑꯗꯨꯅ ꯐꯔꯦꯗ ꯃꯌꯥꯝ ꯂꯥꯡꯗꯣꯏ ꯁꯔꯨꯛ
ꯝ ꯐꯠꯇꯕꯅꯤꯅ ꯆꯠꯊꯣꯛꯇꯣꯏ ꯁꯔꯨ ꯌꯨꯝꯗ ꯑꯣꯏꯅ ꯍꯔꯥꯎ ꯍꯔꯥꯎ ꯆꯥꯃꯤꯟꯅꯕꯅ ꯐꯔꯦꯅ ꯈꯜꯂꯕ
ꯍꯣꯏ ꯍꯧꯖꯤꯛꯀꯥꯟꯗꯤ ꯃꯇꯝ ꯐꯠꯇꯕꯅꯤꯅ ꯏꯔꯥꯡꯁꯨ ꯀꯔꯝ ꯀꯥꯟꯗ ꯇꯧꯔꯛꯀ ꯇꯣꯏꯩꯅꯣ ꯈꯪꯗꯕꯅꯤꯅ
ꯑꯦꯛꯖꯝꯒꯗꯤ ꯀ ꯌꯥꯝ ꯄꯕꯂꯁ ꯂꯒꯦꯁꯤ
ꯑꯦꯛꯖꯥꯝꯁꯦ ꯈꯔ ꯄꯥꯔꯝꯕꯅꯦ ꯑꯗꯨꯒ ꯑꯩꯈꯣꯏꯒꯤ ꯔꯤꯁꯔꯁ ꯇꯧꯕꯒꯤ ꯑꯃꯨꯛꯀ ꯄ꯭ꯔꯣꯒ꯭ꯔꯦꯁ ꯔꯤꯄꯣꯔꯠꯀꯤ ꯄꯤꯁꯜꯂꯛꯅꯕ ꯅꯣꯇꯤꯁ ꯊꯣꯛꯆꯜꯂꯛꯄꯁꯤꯗꯅꯦ ꯑꯦꯛꯁꯥꯝꯒꯤ ꯐꯥꯗꯔ ꯄ꯭ꯔꯣꯒ꯭ꯔꯦꯁ ꯔꯤꯄꯣꯔꯠꯀꯤ ꯏꯗꯣꯏꯔꯥ ꯈꯪꯅꯗꯅ ꯂꯩꯔꯕꯅꯦ ꯑꯩ
ꯄ꯭ꯔꯣꯒ꯭ꯔꯦꯁ ꯔꯤꯄꯣꯔꯠꯀꯤ ꯂꯥꯁ ꯗꯦꯠ ꯀꯩꯀꯥ ꯂꯩꯕ ꯀꯩꯅꯣ ꯄꯤꯁꯤꯟꯕꯒꯦ
ꯎꯝ ꯑꯣꯀꯦꯁꯨꯄꯠꯈꯤꯗꯣ ꯗꯦꯠ ꯇ꯭ꯋꯤ ꯐꯥꯇꯤ ꯐꯥꯏꯚꯗꯨꯒꯤ ꯃꯃꯥꯡꯗ ꯄꯤꯌꯣꯅ ꯍꯥꯏꯕꯅꯦꯕ ꯅꯣꯇꯤꯁ ꯊꯣꯛꯍꯧꯕꯅꯦꯕ
ꯑꯥ
ꯑꯗꯨꯃꯥꯏꯅ ꯗꯦꯠ ꯐꯤꯛꯁꯇꯣ ꯑꯣꯏꯔꯦ ꯗꯤꯄꯥꯔꯠꯃꯦꯟ ꯗꯤꯄꯥꯔꯠꯃꯦꯟꯒꯤꯕꯨꯗꯤ ꯈꯦꯠꯅꯩꯌꯦꯕꯀꯣ
ꯍꯣꯏ
ꯑꯗꯣ ꯑꯩꯈꯣꯏꯒꯤꯗꯨꯅ ꯑꯃꯨꯛꯀ ꯍꯤꯌꯨꯃꯅꯤꯇꯤꯁ ꯀꯥꯡꯕꯨꯒꯤ ꯗꯦꯠ ꯇ꯭ꯋꯦꯟꯇꯤ ꯐꯥꯏꯚ ꯐꯥꯎꯒꯤ ꯃꯃꯥꯡꯗ ꯄꯤꯁꯜꯂꯛꯑꯣꯅ ꯅꯣꯇꯤꯁ ꯊꯣꯛꯍꯍꯧꯕꯅꯦ
ꯑꯦꯛꯖꯥꯝꯒꯜ ꯂꯣꯏ ꯈꯨꯌꯧꯅꯗꯣꯔꯤꯅꯦ ꯏꯆꯦ ꯍꯣꯏꯒꯤꯁꯦ
ꯍꯣꯏ ꯅꯦꯠꯇꯨꯒꯤ ꯃꯇꯨꯡꯗ ꯇꯥꯔꯗꯤ ꯐꯒꯗꯕ
ꯍꯣꯏ
ꯑꯗꯨꯣ ꯅꯦꯠꯇꯨꯒꯤ ꯃꯃꯥꯡꯗ ꯇꯥꯁꯜꯂꯛꯑꯦ ꯑꯗꯨꯗꯣ ꯅꯣꯇꯤꯁ ꯊꯣꯛꯇ꯭ꯔꯤꯉꯩꯗ ꯆꯠꯂꯒ ꯍꯥꯟꯅ ꯍꯥꯏꯅꯍꯧꯔꯗꯤ ꯐꯒꯗꯝꯕꯅꯦꯕ ꯑꯩꯈꯣꯏꯗꯣ
ꯍꯣꯏ
ꯑꯗꯨꯁꯨ ꯍꯥꯏꯅꯍꯧꯗ꯭ꯔꯕ ꯑꯗꯨ ꯃꯤ ꯑꯇꯣꯞꯄ ꯗꯤꯄꯥꯔꯠꯃꯦꯟꯒꯤ ꯍꯥꯏꯗꯤ ꯍꯥꯏꯗꯤ ꯀꯣꯟꯅ ꯍꯧꯖꯤꯛꯀꯤ ꯅꯦꯠꯀꯤ ꯑꯦꯛꯖꯥꯝꯗꯨꯒꯤ ꯃꯇꯨꯡꯗ ꯇꯥꯅꯕꯅ ꯍꯥꯏꯅꯕ ꯆꯠꯂꯦ ꯍꯥꯏꯌꯦꯕ
ꯑꯣ
ꯑꯗꯣ ꯑꯩꯈꯣꯏꯗꯤ ꯍꯥꯏꯅꯁꯨ ꯍꯥꯏꯅꯍꯧꯗ꯭ꯔꯦ ꯅꯣꯇꯤꯁꯇꯣ ꯍꯥꯟꯅ ꯊꯣꯛꯈ꯭ꯔꯅꯤꯅ ꯈꯔ ꯑꯃꯨꯛ ꯍꯥꯡꯉꯔꯗꯣꯏ ꯑꯣꯏꯅ ꯇꯧꯔꯤꯁꯤꯅꯦ
ꯈꯔ ꯍꯥꯟꯅ ꯈꯪꯅꯔꯝꯃꯣꯏꯗꯤꯀꯣ ꯍꯥꯏꯅꯔꯔꯕꯅꯤ ꯈꯔ ꯐꯒꯗꯕꯅꯦ ꯍꯥꯏꯗꯤ ꯑꯦꯛꯖꯥꯝꯗꯨꯒ ꯑꯃꯨꯛ ꯅꯛꯁꯤꯟꯅꯔꯗꯤ ꯅꯨꯡꯉꯥꯏꯔꯔꯣꯏꯕ ꯇꯦꯟꯁꯟ ꯑꯃ ꯄꯤꯔꯅꯤ
ꯑꯦꯛꯖꯥꯝ ꯍꯦꯛ ꯂꯣꯏꯕꯒ ꯑꯣꯏꯔꯁꯨ ꯐꯒꯗꯕ ꯑꯦꯛꯖꯥꯝ ꯃꯃꯥꯡꯗ꯫ ꯇꯥꯁꯟꯕꯁꯦ꯫
ꯑꯣ꯫
ꯐꯔꯛ ꯇꯥꯔꯦ ꯇꯧꯔꯤꯁꯤ꯫
ꯏꯆꯣ ꯀ꯭ꯂꯥꯁꯇꯤ꯫ ꯀꯃꯥꯏꯅ ꯇꯧꯔꯤꯒꯦ ꯑꯗꯨ ꯃꯔꯛ ꯃꯔꯀ ꯆꯠꯄ꯭ꯔꯥ꯫
ꯑꯩꯈꯣꯏꯒꯤꯗꯤ ꯑ ꯀꯩꯅꯣ ꯇꯧꯕꯗꯣ ꯀꯣꫪꯁꫭꯛ ꯇꯧꯕꯗꯣ ꯊꯥ ꯇꯔꯨꯛꯀꯤꯗꯨꯣ ꯂꯣꯏꯈ꯭ꯔꯦꯕꯀꯣ꯫ ꯑ ꯊꯥ ꯇꯔꯨꯛ꯫ ꯀꯤꯗꯨ ꯂꯣꯏꯈ꯭ꯔꯕꯅꯤꯅ ꯑꯩꯈꯣꯏꯗꯤ ꯀ꯭ꯂꯥꯁꯇꯤ ꯆꯠꯇ꯭ꯔꯦ꯫ ꯑꯗꯣ ꯑꯣꯖ꯫ ꯎꯅꯕꯒꯨꯝꯕ ꯑꯗꯒꯤ ꯃꯤ ꯎꯅꯕꯒꯨꯝꯕ꯫ ꯑꯗꯒꯤ꯫ ꯑꯩꯈꯣꯏ ꯁꯦꯃꯤꯅꯥꫪꯒꯤ ꯄꯦꯄꫪꯒꯨꯝꯕ ꯏꯕ꯫ ꯑꯗꯨꯃꯥꯏꯅ ꯑꯣꯏꯅ ꯂꯥꯏꯔꯤꯛ꯫ ꯐꯣꯡꯕ ꯆꯠꯄ ꯊꯤꯕ ꯄꯥꯕ ꯑꯗꯨꯃꯥꯏꯅ ꯑꯣꯏꯅ ꯇꯧꯔꯦ ꯀ꯭ꯂꯥꯁꯇꯤ ꯇꯧꯗ꯭ꯔꯦꯕ ꯍꯧꯖꯤꯛꯇꯤ ꯂꯣꯏꯈ꯭ꯔꯕꯅꯤ꯫ ꯅ ꯀꫭꫪꯁꯕꯨꯛꯇꫭ꯫
ꯐꯔꯦꯅꯦ ꯑꯗꯨꯗꯤ ꯅꯨꯡꯉꯥꯏꯕ꯭ꯔꯣ ꯄꯤꯑꯥꯏꯁꯗꯤ ꯇꯧꯕꯗꯣ ꯏꯆꯦ꯫
ꯄꯤ ꯑꯦꯆ ꯗꯤ ꯇꯧꯕꯁꯦ ꯑꯗꯨꯝ ꯅꯨꯡꯉꯥꯏꯕꯁꯨ ꯌꯥꯎꯋꯤ ꯅꯨꯡꯉꯥꯏꯇꯕꯁꯨ ꯌꯥꯎꯏꯌꯦ ꯍꯥꯏꯗꯨꯅꯤ꯫ ꯐꯅ꯫ ꯖꯤꯑꯥꫪꯑꯦꯐꯇꯣ ꯐꯪꯉꯒ ꯇꯧꯕ ꯑꯣꯏꯔꯗꯤ ꯄꯩꯁꯥꯗꯣ ꯐꯪꯉꯒ ꯇꯧꯕ ꯑꯣꯏꯔꯗꯤ ꯅꯨꯡꯉꯥꯏꯒꯗꯕ ꯈꯔ꯫
ꯑ꯫
ꯃꫭꯏ ꯍꯧꯖꯤꯛꯀꯤ꯫ ꯑꯇꯩ ꯍꯥꯏꯕꯗꯤ ꯔꯤꯁꫪꯁ ꯇꯧꯕ ꯀꯥꯟꯗꯗꯤ ꯄꯦꯄꫪ ꯐꯣꯡꯕ ꯑꯗꯨ ꯇꯧꯕ ꯀꯥꯟꯗ ꯄꯩꯁꯥ ꯌꯥꯝ ꯆꯪꯉꯤꯗꯅꯀꯣ꯫
ꯎꯝ꯫
ꯒꯤꯁꯨ ꯍꯧꯖꯤꯛ ꯁꯦꯃꯤꯅꯥꫪ ꯇꯧꯕꯒꯤ ꯗꯦꯠ ꯊꯥꯔꯇꯤ ꯃꯃꯥꯡꯗ ꯄꯤꯁꯜꯂꯛꯅꯕ ꯍꯥꯏꯍꯧꯕꯅꯦꯕ꯫ ꯑꯗꯨ꯫ ꯑꯗꯨꯒꯤꯗꯨꯁꯨ ꯄꯦꯄꫪ ꯑꯗꯨꯒꯤ ꯄꯥꯕ꯫ ꯒꯤꯗꯨꯁꯨ ꯄꯥ ꯂꯤ ꯑꯩꯈꯣꯏ ꯏꯁꯀꯣꯂꫪ ꯀꯥꯡꯕꯨꯒꯤ ꯄꯥꯒꯦ ꯍꯥꯏꯇꯥꯥꯔꯒꯗꯤ ꯂꯨꯄꯥ ꯂꯤꯁꯤꯡ ꯑꯅꯤ ꯆꯥꯝꯃꯉꯥ ꯊꯤꯗꯣꯏꯅꯦꯕ ꯄꯩꯁꯥ꯫ ꯑꯩꯈꯣꯏꯅ ꯄꯥꯖꯕ꯫ ꯑꯗꯨꯃꯥꯏꯅ ꯃꯥꯒꯤ ꯃꯥꯒꯤ ꯐꯣꯡꯕꯒꯤ ꯃꯇꯨꯡꯏꯟꯅ ꯄꯩꯁꯥ ꯄꯩꯁꯥ ꯑꯗꯨꯝ ꯄꯩꯁꯥ ꯑꯁꯨꯛ ꯑꯁꯨꯛ ꯑꯅ꯫ ꯈꯔ ꯈꯔ ꯂꯩꯌꯦꯕꯀꯣ꯫
ꯍꯣꯏ꯫
ꯑꯗꯨꯃꯥꯏꯅ ꯇꯧꯋꯦ ꯑꯗꯨꯅ ꯄꯩꯁꯥ ꯊꯣꯛꯇ꯭ꯔꯗꯤ ꯇꯧꯕꯗꯣ ꯋꯥꯕꯗꯣ꯫ ꯑꯗꯨꯃꯥꯏꯅ ꯂꯥꯏꯔꯤꯛꯀꯨꯝꯕ ꯂꯩ꯫ ꯒꯦ ꯍꯥꯏꯔꯁꯨ ꯄꯩꯁꯥꯗꯣ ꯂꯩꯇꯕꯅꯤꯅ꯫ ꯑꯗꯒꯤ ꯔꯤꯁꯥꯁꯀꯤ ꯫ ꯐꫭꯡꯒꯦ ꯍꯥꯏꯔꯁꯨ꯫ ꯄꯩꯁꯥꯗꯨꯣ ꯂꯩꯇ꯭ꯔꯗꯤ ꯌꯥꯗꯕꯅꯤꯅ ꯄꯩꯁꯥ ꯍꯥꯟꯅ ꯊꯣꯛꯑꯒ ꯇꯧꯕꯅ ꯐꯕꯖꯥꯠꯅꯤ
ꯎꯝ ꯄꯩꯁꯥꯁꯦ ꯍꯤꯔꯝ ꯈꯨꯗꯤꯡꯃꯛꯇ ꯂꯣꯏ ꯆꯪꯉꯤꯅꯦ ꯇꯧꯔꯤꯁꯦ ꯂꯥꯏꯔꯤꯛ ꯇꯝꯃꯁꯨ ꯄꯩꯁꯥ ꯂꯣꯏꯅ ꯄꯩꯁꯥꯗꯤ ꯌꯥꯎꯗ꯭ꯔꯗꯤ ꯌꯥꯗ꯭ꯔꯦꯅꯦ
ꯎꯝ ꯍꯧꯖꯤꯛꯀꯥꯟꯗꯤ ꯄꯩꯁꯥ ꯊꯣꯛꯇꯕꯁꯦ
ꯎꯝ ꯍꯣꯏ
ꯅꯪꯒꯤ ꯐꯔꯦꯟꯇꯨꯗꯤ ꯂꯩꯕ ꯅꯨꯡꯉꯥꯏꯕ꯭ꯔꯣ
ꯑꯗꯨꯝ ꯅꯨꯡꯉꯥꯏ ꯑꯗꯨꯝ ꯂꯩꯐꯝ ꯆꯥꯐꯝ ꯑꯥꯎ ꯏꯁꯤꯡ ꯀꯩꯀꯥ ꯑꯗꯨꯝ ꯅꯨꯡꯉꯥꯏ ꯑꯗꯣ ꯃꯔꯛ ꯃꯔꯛꯇ ꯏꯁꯤꯡ ꯇꯥꯡꯕꯒꯤ ꯊꯥꯔꯛꯇꯕ ꯌꯥꯎꯋꯦꯕ ꯍꯞꯇꯥ ꯑꯃꯒꯤ ꯃꯅꯨꯡꯗ ꯑꯃꯨꯛꯇꯪꯒꯨꯝꯕ ꯊꯥꯔꯛꯄ ꯑꯗꯨꯝꯕ ꯀꯅꯥꯗ ꯃꯔꯛꯇ ꯑꯗꯨꯝ ꯂꯩꯔꯒ ꯁꯤꯖꯤꯟꯅꯩ
ꯎꯝ ꯏꯁꯤꯡꯒꯨꯝꯕ ꯑꯗꯨꯗꯤ ꯌꯥꯝ ꯅꯨꯡꯉꯥꯏꯕꯗꯤ ꯑꯣꯏꯗꯣꯏꯅꯦꯀꯣ ꯏꯁꯤꯡꯒꯨꯝꯕ ꯂꯩꯔꯗꯤ
ꯍꯣꯏ ꯈꯔ ꯌꯥꯝ ꯅꯨꯡꯉꯥꯏꯕꯗꯤ ꯑꯣꯏꯗꯦ
ꯑꯦꯝ ꯌꯨꯗꯒꯤ ꯀꯌꯥ ꯆꯪꯕ꯭ꯔꯣ ꯅꯛꯄ꯭ꯔꯣꯨꯞ ꯀꯔꯏꯋꯥꯏꯗ ꯑꯣꯏꯒꯦ ꯅꯪꯒꯤꯗꯨꯕꯣ
ꯈꯔ ꯆꯪꯉ